ꯇꯥꯔꯕꯣ
ꯇꯥꯏꯌꯦ ꯇꯥꯏꯌꯦ ꯇꯥꯕ꯭ꯔꯥ
ꯀꯥꯗ ꯂꯩꯔꯕ꯭ꯔꯣ ꯇꯥꯏꯌꯦ ꯇꯥꯏꯌꯦ ꯐꯤꯐꯧꯕꯝꯗ ꯂꯩꯕ꯭ꯔꯣ
ꯂꯩꯇꯦ ꯑꯩ ꯃꯄꯥꯟ ꯑꯩꯈꯣꯏꯒꯤ ꯃꯅꯤꯡꯒꯤ ꯊꯣ ꯊꯣꯡꯒꯤ ꯑꯩꯈꯣꯏꯒꯤ ꯐꯤ ꯐꯧꯕꯝꯒꯤꯗꯨꯗ ꯊꯣꯡ ꯑꯃ ꯂꯩꯕꯗꯣ ꯃꯅꯤꯡꯒꯤ ꯆꯪꯚꯝ
ꯑꯥꯥ ꯑꯥꯍꯥ ꯑꯍꯥ ꯑꯥ
ꯑꯗꯨ ꯃꯃꯥꯡꯗ ꯐꯝꯃꯤ ꯑꯩ
ꯑꯦ ꯎꯝ
ꯀꯥꯡ ꯁꯨ ꯌꯥꯝꯅ ꯆꯤꯛꯑꯦ ꯏꯃꯥꯟꯅꯕꯤ ꯆꯥꯛ ꯆꯥꯗꯤ ꯆꯥꯛꯄꯨꯗꯤ ꯄꯤꯔꯛꯑꯦ ꯀꯥꯡ ꯌꯥꯝ ꯆꯤꯛꯑꯦ ꯑꯩ ꯆꯪꯉꯒꯦ ꯉꯝꯗ꯭ꯔꯦ
ꯆꯪꯉꯣ ꯆꯪꯉꯣ ꯀꯩ ꯏꯟꯁꯥꯡ ꯄꯤꯕꯤꯔꯕꯅꯣꯕꯣ
ꯉꯁꯤꯗꯤ ꯅꯤꯡꯊꯧ ꯀꯥꯕꯅꯤꯅ ꯌꯦꯔꯨꯝ
ꯑꯣ ꯑꯊꯣꯡꯕ ꯄꯤꯕꯤꯕ꯭ꯔꯣ ꯑꯐꯨꯠꯄ ꯄꯤꯕꯤꯕ꯭ꯔꯣ
ꯅꯦ ꯑꯐꯨꯠꯄ ꯑꯣꯏꯅ ꯂꯧꯔꯦ ꯏꯇꯣꯝ ꯂꯩꯕꯗꯒꯤ ꯇꯟꯕ ꯍꯦꯟꯖꯜꯂꯦ ꯀꯩꯝꯇ ꯊꯣꯡꯅꯤꯡ ꯊꯥꯛꯅꯤꯡꯕ ꯄꯣꯛꯇꯦ ꯏꯁꯥ
ꯏꯖꯣ ꯏꯇꯣꯝꯇ ꯁꯨꯝ ꯂꯩ ꯀꯨꯏꯅ ꯂꯩꯔꯛꯄꯁꯦ ꯕꯤꯕꯨꯂꯥ ꯆꯨꯕꯅꯦ ꯏꯁꯥꯁꯦ
ꯎꯝ ꯑꯗꯨꯕꯨꯗꯤ ꯑꯩꯅ ꯑꯐꯨꯠꯄ ꯑꯊꯣꯡꯕ ꯑꯣꯏꯅ ꯑꯗꯨꯝ ꯂꯧꯔꯦ
ꯎꯝ ꯌꯥꯏꯗ ꯑꯗꯨꯁꯨ
ꯃꯤꯗꯤ ꯑꯗꯨꯝ ꯑ ꯍꯧꯖꯤꯛꯇꯤ ꯄꯔꯤꯈ꯭ꯌꯥ ꯃꯇꯝꯅꯤꯅ ꯃꯤ ꯃꯈꯩꯗꯣ ꯄꯥꯛꯅ ꯂꯥꯡꯅꯔꯝꯗꯧ ꯃꯥꯟꯗꯦ
ꯑꯥ ꯑꯈꯣꯏꯒꯤ ꯂꯩꯃꯤꯟꯅꯕꯒꯤꯁꯨ ꯍꯌꯦꯡꯗꯩꯒꯤ ꯄꯔꯤꯈꯥ ꯍꯧꯗꯣꯏꯅꯦ
ꯎꯝ ꯑꯗꯣ ꯑꯩꯈꯣꯏ ꯂꯣꯏ ꯍꯧꯕꯁꯤ ꯑꯃꯔꯣꯝꯗꯗꯤ ꯌꯥꯝ ꯐꯩꯌꯦ
ꯎꯝ ꯑꯩꯖ ꯏꯁꯤꯡꯁꯨ ꯂꯣꯏꯔꯦ ꯏꯁꯤꯡ ꯑꯝꯇ ꯀꯧꯒꯦ ꯇꯧꯔꯒ ꯀꯥꯎꯊꯣꯛꯑꯦ
ꯅꯦꯅꯦꯗꯨ ꯀꯧꯗꯣꯏꯔꯣ
ꯑ ꯅꯦꯅꯦ ꯀꯧꯗꯣꯏꯅꯦ ꯑꯁꯤ ꯀꯧꯗ꯭ꯔꯗꯤ ꯏꯁꯤꯡ ꯑꯃꯕꯧ ꯂꯩꯔꯔꯣꯏ ꯉꯍꯥ ꯂꯩꯔꯒ ꯀꯧꯔꯒꯦ
ꯑꯁ ꯑꯃ ꯍꯧꯖꯤꯛꯀꯥꯟ ꯌꯥꯝ ꯆꯠꯅꯕ ꯒꯥꯔꯤ ꯃꯈꯣꯟ ꯌꯥꯝ ꯀꯟ ꯇꯥꯕ꯭ꯔꯥ
ꯇꯥꯗꯤꯌꯦ
ꯎꯝ ꯍꯧꯖꯤꯛꯀꯥꯟ ꯌꯥꯝ ꯆꯠꯅꯕ ꯁꯃꯨꯗ꯭ꯔꯒꯤ ꯆꯤꯟꯖꯥꯛ ꯌꫭꯟꯕꯝꯗꯣ
ꯎꯝ ꯎꯝ ꯎꯝ
ꯑꯗꯨꯒꯤꯗꯣ ꯆꯠꯅꯤꯡꯉꯦ
ꯏꯃꯥꯟꯅꯕꯤꯅ ꯆꯠꯁꯦ ꯍꯥꯏꯔꯛꯄꯅꯦ ꯏꯃꯥꯟꯅꯕꯤ ꯅꯥꯀꯟꯒꯤ ꯏꯃꯥꯟꯅꯕꯤꯁꯤꯅ ꯃꯥꯁꯨ ꯌꯥꯝ ꯆꯠꯅꯤꯡꯉꯦ ꯍꯥꯏꯅ
ꯌꯥꯝ ꯍꯣꯡꯗ꯭ꯔꯣ ꯃꯣꯏꯗꯣ
ꯄꯩꯁꯥ ꯊꯥꯡꯈꯠꯂꯝꯃꯅꯤ ꯍꯧꯖꯤꯛꯇꯤ ꯉꯔꯥꯡ ꯅꯍꯥꯟꯗꯤ ꯍꫭꯡꯕꯅꯦꯕ ꯑꯍꯥꯟꯕ ꯍꯧꯗꯣꯛꯄꯒꯤ ꯃꯣꯏꯗꯣ
ꯑꯥ
ꯍꯧꯖꯤꯛꯇꯤ ꯃꯇꯝꯗꫭ ꯂꫭꯏꯈꯔꯕꯅꯦ
ꯗꯨꯏꯅꯦꯀꯣ
ꯎꯝ ꯃꯃꯥꯡꯒꯤ ꯍꯞꯇꯥꯗꫭ ꯑꯗꯨꯗ ꯑꯅꯤ ꯆꯧꯉꯥ ꯄꯤꯕ ꯄꯣꯠꯇꯣ ꯑꯅꯤ ꯈꯛꯇ ꯄꯤꯕ
ꯐꯩꯌꯦ ꯌꯥꯝ
ꯃꯤ ꯃꯉꯥꯒꯤꯗꯣ ꯑꯗꯨ ꯍꯧꯖꯤꯛꯇꯤ ꯃꯇꯝꯗꯣ ꯂꯣꯏꯒꯔꯝꯅꯤꯅ ꯑꯅꯤ ꯆꯧꯉꯥ ꯑꯗꯨꯝ ꯄꯤꯔꯝꯃꯅꯤ
ꯎꯝ ꯑꯩꯁꯨ ꯑꯗꯨꯃꯥꯏꯅ ꯆꯤꯟꯖꯥꯛꯀꯤ ꯑꯃ ꯍꯥꯡꯉꯁꯤꯔꯥ ꯈꯪꯗꯦ
ꯍꯥꯡꯅꯕ ꯄꯩꯁꯥꯗꯨꯅ ꯍꯦꯟꯅ ꯂꯩꯒꯤꯗ꯭ꯔꯦ
ꯆꯨꯝꯃꯦ ꯑꯗꯨꯕꯨꯗꯤ ꯑꯗꯨꯕꯨꯗꯤ ꯏꯁꯥꯗ ꯀꯩꯅꯣ ꯌꯥꯎꯁꯤꯗꯤ ꯎꯝ ꯏꯁꯥꯗ ꯌꯣꯟꯕ ꯌꯥꯕ ꯄꯣꯠ ꯏꯁꯥꯒꯤ ꯃꯅꯨꯡꯒꯤ ꯊꯝꯃꯣꯏ ꯑꯣꯏꯒꯦꯔꯥ ꯑꯗꯒꯤ ꯊꯕꯨꯡꯕꯤ ꯑꯣꯏꯒꯦꯔꯥ
ꯗꯨꯀꯥꯟꯗꯣ ꯁꯥ ꯂꯣꯏꯔꯛꯄꯗ ꯅꯪ ꯂꯩꯒꯤꯗ꯭ꯔꯗꯤ ꯀꯃꯥꯏꯟ ꯇꯧꯅꯤ
ꯅꯠꯇ꯭ꯔꯒꯅ ꯑꯩꯁꯦ ꯆꯥꯕꯒꯤ ꯃꯥ ꯇꯥꯡꯗ ꯍꯥꯡꯉꯁꯤꯔ ꯈꯜꯂꯦ ꯑꯗꯣ ꯑꯩꯅ ꯆꯥꯔꯤꯕ ꯈꯨꯠꯁꯥꯁꯤꯗꯗꯤ ꯃꯤꯅ ꯀꯩꯁꯨ ꯑꯩꯕꯨ ꯌꯦꯡꯕꯤꯅꯤꯡꯉꯣꯏ
ꯅꯪꯒꯤꯗꯨꯗꯤ ꯑꯌꯨꯛꯀꯤ ꯅꯨꯡꯗꯥꯡꯗꯤ ꯄꯨꯟꯖꯜꯂꯒ ꯑꯃꯨꯛꯇꯪ ꯁꯦꯝꯗꯕ ꯌꯥꯔꯔꫭꯏ ꯌꯥꯝ ꯆꯥꯕ ꯇꯥꯔꯅꯤ
ꯁꯨꯃꯥꯏꯅ ꯃꯌꯥꯝ ꯑꯩꯒꯤꯁꯤꯅ ꯑꯅꯧꯕ ꯈꯨꯠꯆꯥ ꯑꯃꯅꯦ ꯃꯌꯥꯝꯒꯤꯅ ꯑꯌꯨꯛ ꯅꯨꯃꯤꯗꯥꯡꯒꯤ ꯆꯥꯛ ꯆꯥꯕ ꯑꯩꯈꯣꯏꯅ ꯑꯃꯨꯛꯇꯪꯗ ꯄꯨꯜꯂꯞ ꯍꯦꯛꯇ ꯆꯥꯁꯤ ꯁꯤꯟꯕ ꯇꯧꯔꯒ
ꯃꯤꯅꯅꯦ ꯆꯥꯅꯤꯡꯅꯕꯒꯤ ꯃꯑꯣꯡꯗ ꯆꯥꯗ꯭ꯔꯗꯤ ꯀꯅꯥꯅꯁꯨ ꯌꯦꯡꯕꯤꯔꫭꯏ
ꯃꯥꯅꯤ ꯁꯤꯁꯨ ꯀꯩꯅꯣ ꯑꯃꯅꯤ ꯃꯍꯩ ꯑꯃꯅꯤ
ꯎꯝ ꯃꯍꯩꯁꯤꯡꯁꯦ ꯑꯔꯨꯕ ꯉꯥꯛꯇꯅꯦ ꯑꯔꯥꯏꯕ ꯑꯃꯕꯨꯛ ꯂꯩꯔꯝꯗ꯭ꯔꯦ
ꯎꯝ ꯍꯥꯛꯊꯤ ꯄꯪꯈꯟꯗ ꯈꯜꯂꯦ ꯂꯣꯛ ꯊꯨꯡꯗꯣꯏꯔꯥ ꯀꯩꯅꯣꯝ ꯇꯧꯔꯤ
ꯍꯧꯖꯤꯛꯀꯥꯟ ꯌꯥꯝ ꯅꯥꯅꯩꯀꯣ
ꯎꯝ ꯑꯏꯪ ꯑꯁꯥꯁꯦ ꯑꯣꯟꯅꯕ ꯀꯩ ꯅꯣꯡꯖꯨ ꯊꯥ ꯂꯥꯛꯄꯁꯤꯗꯀꯣ
ꯎꯝ
ꯑꯗꯨꯕꯨ ꯃꯤꯑꯣꯏꯕꯅꯤꯅ ꯅꯥꯗꯕꯁꯨ ꯌꯥꯔꯣꯏ ꯃꯇꯝꯒꯤ ꯈꯣꯡꯆꯠꯅꯤꯗ ꯅꯍꯥꯟꯂꫭꯏ ꯃꯇꯝꯗꯗꯤ ꯑꯩꯈꯣꯏꯁꯦ ꯌꯣꯡ ꯑꯣꯏꯅ ꯂꯩꯔꯝꯗꯣꯏꯅꯤꯀꯣ
ꯑꯗꯨꯕꯨ ꯊꯥꯖꯕ꯭ꯔ ꯅꯪ ꯑꯩꯗꯤ ꯈꯪꯗꯦ ꯃꯤꯅ ꯍꯥꯏꯔꯝꯕꯒꯤ ꯁꯨꯝ ꯊꯥꯖꯕ ꯉꯝꯃꯦꯗꯣ ꯎꯝ
ꯑꯗꯣ ꯑꯩ ꯑꯃꯨꯛꯁꯨ ꯊꯥꯖ ꯖꯩꯌꯦ ꯏꯁꯥꯗ ꯁꯨꯝ ꯌꯦꯡꯀꯥꯟꯗ ꯅꯣꯡꯃ ꯌꯣꯡꯒ ꯃꯥꯜꯂꯛꯄ ꯌꯥꯎꯋꯦ꯫
ꯎ
ꯍ
ꯅꯪꯅ ꯌꯣꯡ ꯃꯥꯜꯂꯛꯏꯁꯦ
ꯑꯩ ꯁꯨꯝ ꯁꯛꯌꯦꯡ ꯁꯛꯌꯦꯡ ꯃꯝꯗ ꯌꯦꯡꯕꯗꯅꯦ ꯏꯊꯟꯇ ꯑꯃꯨꯛꯃꯨꯛ ꯁꯥ ꯃꯌꯥꯝ ꯊꯝꯕꯝꯗ ꯂꯩꯕ ꯌꯣꯡ ꯃꯈꯩꯗꯣ ꯑꯗꯨ ꯑꯃꯨꯛ ꯃꯥꯟꯕ ꯑꯃꯨꯛ ꯀꯔꯥꯏꯗꯅꯣꯗꯤ ꯈꯪꯗꯕ ꯑꯃ ꯌꯥꯎꯔꯄ
ꯑꯗꯨꯗꯤ ꯌꯣꯡ ꯌꯥꯝ ꯃꯥꯟꯕ ꯃꯤꯗꯤ ꯂꯩꯗꯤ ꯂꯩ ꯎꯔꯦ
ꯑꯁꯦꯡꯕꯗ
ꯑꯩꯈꯣꯏ ꯎꯝ ꯑꯁꯦꯡꯕꯗ ꯑꯩꯈꯣꯏ ꯗꯨꯀꯥꯟꯗ ꯊꯥꯏꯅ ꯊꯥꯎ ꯂꯩꯕ ꯅꯨꯄꯥ ꯑꯃ ꯂꯥꯛꯑꯝꯃꯦꯕ꯫
ꯑꯥ
ꯌꯣꯡ ꯈꯨꯃꯃꯥꯟ ꯑꯃ ꯌꯣꯡꯗ ꯌꯣꯡ ꯃꯥꯟꯕ꯫
ꯑ
ꯑꯗꯨ ꯃꯥꯗꯣ ꯑꯩꯈꯣꯏ ꯃꯦꯛꯁꯅ ꯅꯣꯡꯃ ꯆꯤꯛꯄꯗꯒꯤ ꯂꯥꯛꯈꯤꯗ꯭ꯔꯦ꯫
ꯑꯣ ꯅꯣꯏ ꯍꯨꯏꯅꯥ
ꯎꯝ
ꯅꯣꯏ ꯍꯨꯏꯁꯦ ꯑꯩ ꯍꯨꯏ ꯑꯩꯁꯨ ꯍꯨꯏꯅ ꯅꯍꯥꯟ ꯑꯃꯨꯛ ꯆꯤꯛꯈꯤꯕꯗꯒꯤ ꯂꯣꯏꯅ ꯀꯤꯔꯦ ꯏꯁꯥꯁꯦ꯫
ꯅꯪꯒꯤ ꯑꯩꯈꯣꯏꯅ ꯂꯛꯅꯕꯤꯕꯗꯣ
ꯑꯍꯣꯏ ꯆꯤꯛꯑꯒ ꯍꯤꯗꯥꯛ ꯑꯣꯟꯅꯅ ꯀꯥꯞꯄꯗꯣ꯫
ꯎꯝ
ꯑꯗꯣ ꯑꯩ ꯍꯧꯖꯤꯛ ꯄꯨꯡꯗꯤ ꯍꯤꯡꯗꯤ ꯍꯤꯡꯉꯦꯉꯣ
ꯀꯔꯤ
ꯑꯩ ꯍꯤꯡꯗꯤ ꯍꯤꯡꯉꯦ ꯁꯤꯗꯔꯦ꯫
ꯑꯗꯨ ꯅꯪꯒꯤꯗꯨꯗꯤ ꯏꯕꯨꯗꯤ ꯊꯣꯛꯈꯤꯗꯕꯅꯤꯅ ꯀꯩꯁꯨꯝꯗꯤ ꯇꯧꯗꯧ ꯃꯥꯥꯟꯗꯦ꯫
ꯑ ꯃꯆꯥ ꯑꯝꯇꯅꯤꯗ ꯑꯩꯒꯤꯗꯣ ꯈꯣꯡꯒ꯭ꯔꯥꯎꯗꯣ ꯊꯥꯃꯟꯕꯒꯤꯅꯦ
ꯎꯝ
ꯑꯗꯨꯗ ꯇꯧꯒ꯭ꯔꯦꯕ ꯈꯣꯡꯒ꯭ꯔꯥꯎꯗꯣ ꯊꯥꯃꯟꯕꯒꯤ ꯈꯣꯡꯒ꯭ꯔꯥꯎꯗ ꯑꯣꯏꯅ ꯆꯤꯛꯈ꯭ꯔꯦꯕ꯫
ꯎꯝ
ꯑꯗꯨꯒꯤ ꯀꯩꯁꯨ ꯇꯧꯍꯧꯗ꯭ꯔꯦ ꯈꯤꯇꯪꯕꯨ ꯗꯤ ꯃꯈꯨꯟ ꯃꯈꯨꯟ ꯇꯥꯏꯌꯦꯕꯀꯣ ꯍꯥ
ꯅꯤꯡꯊꯝꯊꯥꯁꯨ ꯑꯣꯏꯕꯩꯅꯦ ꯍꯥꯏꯕ
ꯑ ꯅꯤꯡꯊꯝꯊꯥꯁꯨ ꯑꯣꯏꯈꯤꯕꯩꯅꯦ꯫
ꯀꯥꯂꯦꯟꯗꯒ ꯑꯣꯏꯔꯗꯤ ꯌꯥꯈꯨꯟ ꯌꯥꯝ ꯇꯥꯗꯧꯖꯥꯠꯅꯤ꯫
ꯃꯤ ꯌꯥꯡꯈꯨꯜ ꯇ ꯏ ꯊꯣꯛꯇꯨꯏꯅꯦ ꯐꯖꯟꯅ
ꯎꯝ
ꯍꯧꯖꯤꯛꯀꯤ ꯍꯨꯏꯗꯨꯁꯨ ꯌꯥꯝ ꯃꯌꯥ ꯊꯧꯔꯒ ꯃꯃꯥꯏꯅ ꯈꯤꯇꯪ ꯇꯨꯝꯂꯞ ꯇꯧꯔꯒ ꯁꯣꯂꯞ ꯇꯧꯔꯒ ꯌꯥꯝ ꯁꯥꯊꯤꯕ ꯃꯥꯟꯕꯤꯗꯣ꯫
ꯎꯝ
ꯑꯗꯨ ꯑꯗꯨꯒꯤ ꯍꯨꯏꯅꯦꯕ
ꯅꯪ ꯑꯗꯨ ꯍꯨꯏꯗꯣ ꯍꯧꯖꯤꯛ ꯊꯦꯡꯅꯒꯤꯗ꯭ꯔꯕ
ꯑꯥ ꯃꯥꯗꯣ ꯑꯥ ꯍꯤꯡꯈꯣꯜꯗ ꯄꯨꯒꯔꯦ ꯃꯔꯛ ꯃꯔꯛꯇꯕꯨꯗꯤ ꯁꯤꯗ ꯂꯥꯛꯑꯦ ꯀꯣꯏꯕ ꯑꯣꯏꯅ ꯃꯥ ꯂꯩꯔꯗꯤ ꯑꯩ ꯆꯠꯇ꯭ꯔꯦ ꯃꯣꯏ ꯔꯣꯝꯗ
ꯍꯦ ꯃꯣꯏꯒꯤ ꯑꯗꯨꯅ ꯆꯤꯛꯏꯁꯦ ꯅꯪꯅ ꯑꯍꯥꯟꯕꯔꯕ
ꯅꯠꯇꯦ ꯅꯠꯇꯦ ꯃꯥꯕꯨ ꯌꯥꯝ ꯅꯨꯡꯁꯤꯖꯕ ꯑꯉꯥꯡ ꯑ ꯃꯥꯅ ꯌꯥꯝ ꯅꯨꯡꯁꯤꯖꯕ ꯑꯉꯥꯡ ꯑꯃꯁꯨ ꯂꯩꯌꯦ ꯀꯩꯝ ꯇꯧꯗ꯭ꯔꯁꯨ ꯎꯕꯨ ꯎꯔꯗꯤ ꯑꯗꯨꯝ ꯆꯤꯛꯄ ꯑꯗꯩ ꯃꯥꯏ ꯃꯃꯥꯅ ꯁꯥꯎꯕꯒꯤ ꯑꯗꯨꯝ ꯃꯣꯏ ꯏꯃꯨꯡꯗꯣ ꯆꯩꯕꯅꯦꯕ
ꯎꯝ
ꯅꯣꯡꯃꯅ ꯊꯕꯥꯛꯇ ꯈꯣꯠꯂꯛꯀꯅꯤ ꯅꯣꯡꯃꯅ ꯃꯃꯥꯏꯗ ꯃꯈꯨꯠꯇ ꯃꯈꯣꯡꯗ ꯑꯗꯨꯝ ꯆꯠꯂꯤ ꯈꯨꯗꯤꯡꯒꯤ ꯃꯣꯏꯗ ꯃꯥꯗꯤ ꯃꯔꯤ ꯃꯉꯥꯔꯛ ꯁꯨꯔꯝꯃꯅꯤ ꯍꯤꯗꯥꯛ ꯀꯥꯞꯄ ꯍꯧꯖꯤꯛꯀꯤ ꯍꯨꯏꯗꯨꯒꯤ
ꯑꯩꯈꯣꯏ ꯍꯨꯏꯅ ꯆꯤꯛꯄꯗꯤ ꯀꯣ ꯑꯁ ꯃꯤꯗꯣ ꯃꯊꯤꯕꯣꯡ ꯃꯔꯤꯟ ꯊꯣꯛ ꯊꯣꯛꯄꯕꯧ ꯍꯦꯛ ꯆꯤꯛꯏ
ꯑꯗꯨꯅꯦ ꯁꯥꯊꯤꯀꯣ ꯃꯣꯏꯁꯦ ꯌꯥꯝꯅ ꯀꯩꯅꯣ ꯇꯧꯕꯔꯗꯨ ꯅꯣꯏ ꯍꯨꯏꯗꯣ ꯂꯥꯏꯔꯤꯛ ꯇꯝꯐꯝꯗ ꯊꯝꯃꯨꯔꯗꯥꯏꯅꯦ ꯃꯣꯏꯒꯤ
ꯊꯝꯃꯦ ꯁꯤꯗꯣꯏ ꯇꯧꯗꯅ ꯑꯃꯨꯛ ꯂꯧꯊꯣꯔꯛꯑꯦꯗꯅ ꯅꯨꯡꯉꯥꯏꯇꯗꯅ ꯇꯝꯕ ꯂꯣꯏꯁꯤꯟꯗꯕꯤꯗ ꯄꯨꯔ ꯂꯥꯛꯈ꯭ꯔꯦ
ꯎꯝ ꯉꯥꯎꯗꯤ ꯉꯥꯎꯁꯤꯟꯅꯦꯌꯦ ꯃꯥ
ꯎꯝ
ꯃꯉꯥꯎ ꯊꯤ ꯃꯜꯂꯤ
ꯀꯃꯥꯏꯅ ꯇꯧꯔꯤꯅꯣ ꯈꯪꯗꯦ ꯁꯨꯃꯥꯏꯅ ꯑꯩꯈꯣꯏꯒꯤ ꯍꯨꯏ ꯃꯆꯥꯗꯨꯁꯨ ꯉꯔꯥꯡ ꯂꯝꯕꯤꯗ ꯀꯣꯏ ꯆꯠ ꯂꯩꯔꯝꯃꯦꯌꯦ ꯃꯥꯡꯉꯦꯅ ꯊꯤꯅꯕꯗ
ꯑꯁ ꯃꯥꯁꯨ ꯂꯩꯁꯥꯕꯤ ꯐꯥꯒꯠꯂꯛꯄꯗꯨꯗ
ꯑꯩꯈꯣꯏ ꯑꯩꯈꯣꯏ ꯃꯥꯅ ꯊꯕꯛ ꯇꯧꯔ ꯂꯩꯕ ꯌꯨꯝꯗꯤ
ꯎꯝ
ꯑꯩꯈꯣꯏ ꯕꯥꯅ ꯗꯨꯀꯥꯟꯗ ꯑꯩꯈꯣꯏ ꯗꯥꯅ ꯃꯣꯏꯒꯤ ꯌꯦꯟ ꯂꯩꯕ ꯆꯠꯈꯤꯕ
ꯎꯝ
ꯑꯗꯨꯒ ꯃꯥꯁꯤꯅ ꯃꯅꯤꯡ ꯊꯣꯡꯗꯨꯗꯒꯤ ꯆꯠꯂꯒ ꯃꯅꯤꯡ ꯂꯣꯝꯗ ꯑꯩꯈꯣꯏꯒꯤ ꯂꯝꯕꯤ ꯑꯃꯁꯨ ꯆꯠꯂꯦꯕ ꯂꯧꯕꯨꯛꯀꯤ ꯃꯌꯥꯏꯗ ꯑꯗꯨꯒꯤꯅ ꯆꯠꯂꯕ ꯃꯥꯁꯨ ꯃꯅꯤꯡꯗꯒꯤ ꯇꯞ ꯇꯞꯅ ꯅ ꯃꯥ ꯁꯣꯔꯣꯛꯇꯣ ꯌꯧꯔꯕ ꯑꯗꯨꯒ ꯃꯤꯅ ꯍꯥꯏꯔꯛꯑꯀꯥꯟꯗ ꯑꯗꯨꯃꯥꯏꯅ ꯀꯣꯏꯊꯤ ꯊꯤꯅꯔꯀꯥꯟꯗ ꯃꯤꯅꯥ ꯑꯗ ꯆꯠꯂꯤ ꯈꯣꯠꯂꯤ ꯇꯧꯀꯟꯗꯨꯗꯥ ꯂꯥꯃꯌ꯭ꯥꯝ ꯍꯦꯂꯦ ꯑꯗꯦ ꯃꯗꯤ ꯆꯠꯈꯔꯗꯤ ꯍꯜꯂꯛꯄꯁꯨ ꯍꯩꯔꯣꯏ ꯑꯗꯨꯒ ꯃꯤ ꯑꯃꯨꯛ ꯃꯤ ꯑꯅꯧꯕ ꯎꯔꯒꯅ ꯍꯦꯟꯅ ꯍꯔꯥꯎꯋꯦꯕ ꯃꯥꯏ ꯃꯁꯥꯗꯣ
ꯎꯝ
ꯍꯔꯥꯎꯔꯥ ꯑꯗꯨꯝ ꯆꯠꯈꯤꯗꯣꯏꯅꯦ ꯃꯥꯗꯤ
ꯑꯗꯣ ꯃꯥꯗꯣ ꯆꯥꯎꯗꯤ ꯌꯥꯝ ꯆꯥꯎꯋꯦꯉꯣ
ꯆꯥꯎꯋꯦ ꯃꯤ ꯑꯇꯩꯒ ꯃꯥꯥꯟꯅꯗꯦ ꯃꯥ ꯌꯥꯝ ꯆꯥꯎꯋꯦ ꯅꯣꯏꯋꯦꯕ
ꯎꯝ ꯑꯇꯩꯗꯤ ꯃꯥꯒꯨꯝꯕ ꯍꯥꯏꯗꯤ ꯃꯣꯏꯒꯤ ꯖꯥꯇꯤꯁꯦ ꯄꯤꯛꯂꯞ ꯄꯤꯛꯂꯞ ꯇꯧꯋꯤꯗꯅ ꯑꯌꯥꯝꯕꯅ
ꯎꯝ
ꯃꯥꯗꯤ ꯅꯪ ꯑꯃꯨꯛꯃꯨꯛ ꯊꯥꯒꯠꯂꯛꯄꯗ ꯌꯥꯝ ꯆꯥꯎꯋꯦ
ꯆꯥꯎꯕꯅꯦ ꯃꯊꯤꯕꯣꯡ ꯌꯥꯝ ꯂꯥꯎꯋꯦ
ꯑꯗꯨꯅꯅꯦ ꯆꯥꯎꯋꯤꯗꯣ
ꯃꯥꯅ ꯆꯥꯗꯕ ꯄꯣꯠ ꯂꯩꯇꯦ ꯌꯨꯝꯁꯤꯗ ꯃꯤꯅ ꯆꯥꯔꯤꯉꯩ ꯃꯥꯁꯨ ꯂꯣꯏ ꯆꯥꯏ ꯃꯪꯒꯜ ꯆꯥꯏ ꯆꯨꯖꯥꯛ ꯆꯥꯏ ꯍꯩꯅꯧ ꯆꯥꯏ ꯃꯥꯟ ꯆꯥꯗꯕ ꯂꯩꯇꯦ
ꯑꯗꯣ ꯑꯩꯈꯣꯏꯒꯤꯁꯨꯅꯦ ꯑꯩꯈꯣꯏ ꯀꯥꯀꯥ ꯍꯣꯏ ꯍꯨꯏ ꯑꯃ ꯂꯩꯌꯦꯕ
ꯎꯝ
ꯐꯨꯔꯤꯠ ꯈꯥꯎꯒꯤ ꯍꯨꯏ ꯑꯃ
ꯎꯝ
ꯃꯥꯗꯣ ꯍꯧꯖꯤꯛꯀꯥꯟꯖꯦ ꯀꯩꯒꯤꯅꯣ ꯈꯪꯗꯦ ꯃ ꯃꯌꯥꯖꯦ ꯄꯥꯟꯕ ꯄꯨꯂꯞ ꯂꯣꯏꯔꯦ ꯆꯥꯎꯔꯦꯕꯀꯣ ꯑꯗꯨꯒꯅꯦ ꯍꯧꯖꯤꯛꯀꯥꯟꯁꯤꯅ ꯄꯣꯠ ꯎꯕ ꯌꯥꯗꯕ ꯄꯪꯆꯤꯛꯇ ꯆꯤꯛꯄ ꯈꯣꯡ ꯇꯣꯡꯅꯉꯥꯏ ꯐꯦꯅꯥꯠꯁꯨ ꯊꯝꯕ ꯌꯥꯗꯦ
ꯀꯩꯅꯣ ꯃꯣꯏꯒꯤ ꯑꯗꯨ ꯑꯗꯨꯝꯗꯤ ꯇꯧꯗꯤ ꯇꯧꯋꯦ ꯍꯥꯏꯗꯤ ꯃꯣꯏ ꯑꯗꯨꯒꯤ ꯃꯇꯝꯗꯣ ꯂꯣꯏꯔꯁꯨꯀꯣ
ꯎꯝ
ꯃꯣꯏꯗ ꯑꯗꯨꯝ ꯆꯤꯛꯅꯤꯡꯕꯖꯦ ꯑꯗꯨꯝ ꯄꯣꯛꯄꯗꯤ ꯃꯥꯜꯂꯦ ꯑꯩꯈꯣꯏꯒꯤ ꯑꯩꯈꯣꯏ ꯃꯆꯥꯇꯣꯝꯕꯤꯗꯨꯁꯨꯀꯣ ꯃꯌꯥꯗꯤ ꯍꯧꯕ ꯂꯣꯏꯔꯕꯅꯦ ꯑꯗꯨ ꯑꯣꯏꯔꯁꯨ ꯆꯤꯛ ꯑꯗꯨꯝ ꯃꯥꯒꯤ ꯆꯤꯛꯅꯕ ꯂꯩꯕ ꯂꯦꯞꯄ ꯌꯥꯗꯦꯕ ꯆꯤꯛꯑꯦꯕ ꯑꯗꯨꯝ
ꯎꯝ ꯑꯗꯣ ꯆꯤꯛꯅꯕ ꯍꯥꯏꯁꯦ ꯃꯥꯒꯤ ꯂꯩꯔꯦꯗꯅ ꯑꯗꯨ ꯆꯤꯛ ꯑꯣꯏꯕ ꯑꯅꯧ ꯑꯅꯧꯕ ꯄꯣꯠꯁꯦ ꯑꯗꯨꯝ ꯑꯩꯈꯣꯏꯒꯤ ꯑꯣꯏꯕ ꯃꯤꯑꯣꯏꯕꯒꯤ ꯑꯣꯏꯕ ꯄꯣꯠꯁꯦ ꯑꯁꯤ ꯑꯗꯨꯝ ꯆꯤꯛꯇꯣꯏꯕ ꯃꯥꯒꯤꯗ ꯆꯤꯛꯇꯕꯤꯗ
ꯇꯧꯗꯤ ꯇꯧꯕꯅꯦ ꯃꯣꯏꯖꯦ ꯑꯁ ꯑꯇꯥꯡ ꯑꯇꯥꯡꯕꯒ ꯌꯥꯝ ꯆꯤꯛꯄꯅꯤ
ꯆꯤꯛꯢ ꯑꯩ ꯏꯅꯥꯎꯄꯥꯒꯤꯅꯦ ꯅꯍꯥꯟ ꯈꯨꯃꯨꯛ ꯑꯃꯅꯦ
ꯎꯝ
ꯂꯤꯁꯤꯡ ꯃꯔꯤ ꯃꯔꯤ ꯑꯗꯨꯃꯥꯏꯅ ꯄꯤꯕ ꯑꯝ ꯂꯩꯔꯛꯑꯦꯕꯀꯣ
ꯎꯝ
ꯅꯨ ꯅꯨꯃꯤꯠꯇꯨꯗꯅꯦ ꯃꯥꯗꯣ ꯌꯦꯡꯉꯝꯕꯒꯤ ꯃꯄꯥꯟꯗ ꯊꯥꯃꯝꯕ ꯀꯩꯔꯥꯛ ꯀꯥꯕꯝꯗ ꯌꯥꯈꯨꯨꯟ ꯃꯃꯤ ꯇꯥ ꯂꯩꯔꯝꯃꯦꯕ ꯆꯤꯛꯑꯒ ꯑꯦ ꯃꯥꯗꯣ ꯑꯃꯨꯛꯃꯨꯛꯅꯦ ꯈꯪꯕ꯭ꯔꯥ
ꯎꯝ
ꯌꯥꯝ ꯑꯣꯛꯇꯕꯒꯤ ꯑꯩꯈꯣꯏ ꯏꯗꯣꯝꯆꯥꯅꯅꯦ ꯑꯥ ꯑꯩꯈꯣꯏ ꯗꯨꯀꯥꯟ ꯑꯃ ꯇꯨꯔꯦꯟꯄꯥꯥꯟꯗ ꯐꯝꯃꯦꯕꯀꯣ
ꯎꯝ
ꯎꯝ ꯗꯨꯀꯥꯟꯒꯤ ꯊꯣꯡꯅꯥꯎꯗꯨꯗꯒꯤ ꯄꯥꯏꯔꯒ ꯇꯨꯔꯦꯟꯗ ꯂꯪꯗꯕ
ꯑꯗꯨꯝ ꯀꯥꯈꯠꯂꯛꯏ
ꯑꯗꯨꯕꯨꯗꯤ ꯃꯣꯏꯗꯤ ꯏꯔꯣꯏꯕꯖꯦ ꯃꯁꯥꯅ ꯑꯗꯨꯝ ꯍꯩꯖꯔꯛꯑꯦ ꯍꯥꯏꯕꯅꯤ ꯄꯣꯛꯄꯗꯩ
ꯍꯣꯏ ꯑꯗꯨꯝ ꯏꯁꯤꯡꯕꯨꯗꯤ ꯌꯥꯝ ꯌꯥꯝ ꯊꯦꯟꯕ ꯅꯠ ꯌꯥꯝ ꯆꯥꯎꯕ ꯅꯠꯇꯦꯕ
ꯎꯝ
ꯑꯗꯨ ꯑꯣꯏꯔꯁꯨ ꯃꯊꯛꯀꯤ ꯑꯋꯥꯡꯕꯗꯩ ꯂꯪꯊꯩꯅꯦꯕ ꯇꯨꯔꯦꯟꯗ ꯊꯣꯡꯅꯥꯎꯗꯣ ꯄꯥꯏꯔꯒ